ꯑ ꯇꯥꯏꯌꯦ ꯎꯝ ꯕꯣꯜ ꯌꯦꯡꯕ꯭ꯔꯥꯒ꯭ꯔꯥ
ꯔꯤ ꯌꯥꯉꯦ ꯑ ꯀꯥꯗ ꯐꯤꯔꯣ ꯑꯅꯤ ꯇ
ꯅꯣꯏ ꯅꯣꯏ ꯃꯅꯥ ꯀꯗꯣ
ꯗꯦ ꯑꯩ ꯉꯔꯥꯡꯗꯤ ꯊꯤ ꯆꯜꯂꯦ ꯑꯃꯨꯛꯀ ꯑꯁ
ꯑ
ꯉꯔꯥꯡ ꯅꯍꯥꯛ ꯅꯪꯗꯤ ꯊꯤꯖꯔꯦ ꯑꯁ ꯉꯔꯥꯡ ꯅꯃꯛꯇꯤ ꯊꯤꯖꯔꯦ ꯑꯁ
ꯎꯝ ꯄꯩꯁꯥ ꯄꯤꯔꯝꯅꯤꯅ
ꯈꯔꯗꯤ ꯄꯤꯌꯦ ꯑꯥ
ꯀꯅꯥ ꯁꯤ ꯏꯄꯥꯇꯣꯟ ꯈꯣꯏꯗꯔꯕ
ꯎꯝ ꯀꯔꯤꯅꯣ ꯁꯤ ꯅꯣꯢ ꯃꯊꯛꯀꯤ ꯀꯣꯏꯅꯥꯕꯒꯤ ꯅꯣꯏ ꯌꯨꯝ ꯃꯊꯛꯀꯤ ꯃꯇꯨꯒꯤ ꯃꯈꯥꯗ ꯂꯩꯕ ꯌꯨꯝꯗꯣ
ꯑꯩꯈꯣꯏ ꯃꯊꯥꯛꯀꯤ
ꯃꯌꯥꯝꯕꯨ ꯑꯩꯈꯣꯏ ꯀꯩꯅꯣ ꯌꯥꯝꯅ ꯀꯩꯅꯣ ꯇꯧꯋꯦ ꯍꯥꯏꯔꯒ ꯉꯟꯅ ꯌꯨꯝ ꯄꯥꯟꯈꯤꯕꯗꯣ
ꯀꯅꯥ ꯍꯥꯏꯅꯣ ꯑꯃꯨꯛꯀ ꯍꯥꯏꯔꯛꯑꯣꯗ
ꯃꯣꯏ ꯈꯨꯟꯒꯤ ꯀꯩꯅꯣꯗꯣ ꯌꯥꯝꯅ ꯌꯥꯝ ꯅꯦꯝ ꯑꯃꯒ ꯌꯨꯝ ꯉꯟꯅ ꯄꯥꯟꯈꯤ ꯍꯥꯏꯕꯗꯨ ꯃꯌꯥꯝꯁꯨ ꯑꯥꯔꯃꯤꯅꯤ ꯍꯥꯏꯕꯗꯨ
ꯀꯅꯅꯣꯅꯦ
ꯑꯣ ꯈꯪꯒꯗꯕ ꯃꯜꯗ꯭ꯔꯦ
ꯑꯗꯨ ꯀꯩꯗꯧꯕ
ꯑꯁ ꯃꯥꯁꯨ ꯐ꯭ꯔꯤꯗ ꯂꯩꯕꯗ ꯅꯨꯡꯉꯥꯏꯇꯕ ꯃꯥꯜꯂꯦ ꯑꯁ ꯐꯣꯟ ꯑꯗꯨꯝ ꯇꯧꯔꯛꯑꯦ
ꯅꯪꯉꯣꯟꯗ
ꯎ ꯃꯆꯥꯅꯨꯄꯥ ꯑꯃ ꯃꯆꯥꯅꯨꯄꯤ ꯑꯃ ꯂꯩꯔꯒꯅꯦ ꯃꯆꯥꯅꯨꯄꯥ ꯅꯦꯍꯦ ꯐ꯭ꯤꯗ ꯂꯩ ꯂꯩꯕ ꯅꯨꯡꯉꯥꯏꯇꯕ ꯃꯥꯜꯂꯦ
ꯍꯥ ꯍꯥ
ꯅꯨꯡ
ꯑꯗꯨ ꯉꯔꯥꯡ ꯅꯪ ꯕꯣꯜ ꯌꯦꯡꯕꯗꯣ
ꯎꯝ
ꯗ꯭ꯌꯨꯇꯤ ꯃꯐꯝꯗ ꯌꯦꯡꯕ꯭ꯔꯥ ꯅꯠꯇ꯭ꯔꯒ
ꯎꯝ ꯑꯋꯥꯡꯒꯤ ꯃꯅꯤꯡꯂꯣꯝꯒꯤꯗ ꯃꯅꯤꯡꯒꯤꯗ ꯆꯠꯄ ꯑꯋꯥꯡꯒꯤꯗ ꯆꯠꯇꯕ ꯑꯦ ꯎꯝ
ꯑ ꯌꯥꯕ꯭ꯔꯣꯕ ꯗ꯭ꯤꯌꯨꯇꯤ ꯆꯠꯂꯒ ꯑꯗꯨꯃꯥꯢ ꯌꯦꯡꯕꯗꯣ
ꯏꯁ ꯑꯩ ꯍꯟꯗꯛ ꯗꯤꯇꯤ ꯆꯠꯂ ꯐꯖꯅ ꯂꯦꯞꯄꯁꯤ ꯀꯩꯅꯣ ꯈꯇꯪꯅꯤꯍꯦ ꯑꯁ ꯂꯩꯇꯦꯗ ꯑꯩ ꯑꯍꯥꯟ ꯑꯍꯥꯥꯟꯕ ꯅꯨꯃꯤꯠꯇ ꯑꯩ ꯂꯥꯛꯑꯒꯥ ꯕꯣꯔꯠ ꯌꯦꯡꯕ ꯂꯣꯏꯔꯒ ꯇꯨꯝꯃꯦ
ꯃꯇꯥꯡ ꯅꯨꯃꯤꯠꯇꯁꯨ ꯑꯁ ꯋꯥꯔꯦ ꯍꯥꯟꯅ ꯂꯥꯛꯑꯒ ꯄꯨꯡ ꯇꯔꯦꯠꯃ ꯑꯩꯈꯣꯏꯒꯤ ꯑꯋꯥꯡꯒꯤꯗ ꯃꯅꯤꯡꯒꯤꯗ ꯅꯛꯅꯕ ꯑꯗꯨꯒ ꯃꯅꯤꯡꯒꯤꯗꯨꯗꯤ ꯅꯣꯡꯃ ꯆꯠꯂꯦ ꯑꯁ ꯃꯅꯤꯡꯒꯤꯗꯨꯗꯤ
ꯂꯥꯛꯑꯒ ꯇꯨꯝꯈ꯭ꯔꯦ ꯇꯨꯝꯃꯒ ꯄꯨꯡ ꯕꯥꯔꯣ ꯑꯗꯨꯋꯥꯗ ꯍꯧꯒꯠꯂꯦ ꯍꯧꯒꯠꯂꯒ ꯑꯁ ꯑꯩꯒ ꯑꯩꯈꯣꯏꯒꯤ ꯑꯅꯣꯏꯕ ꯅꯨꯄꯥꯗꯣ ꯏꯅꯥꯎꯄꯤꯒꯤ ꯃꯌꯥꯝꯕ ꯑꯅꯣꯏꯕꯗꯣ
ꯎꯝ
ꯑꯗꯨꯒ ꯇꯥꯕꯅꯦꯕ ꯑꯩꯒ ꯃꯥꯒ ꯑꯃꯗꯨꯒ ꯢꯕꯥꯟꯅꯤ ꯑꯃꯨꯛ ꯍꯧꯒꯠꯂꯦ ꯍꯧꯒꯥꯟꯂꯒ ꯄꯨꯡ ꯑꯃꯒꯨꯝꯕꯗꯤ ꯂꯩꯔꯝꯒꯅꯤ ꯑꯥ ꯀꯅꯥꯗꯤ ꯁꯤ ꯍꯥꯏꯗꯣ ꯇꯨꯝ ꯐꯝꯃꯒ ꯇꯨꯝꯃꯦ
ꯅꯪ ꯃ ꯉꯥꯏꯔꯤꯅꯦ ꯅꯨꯡꯉꯥꯏꯔꯤꯁꯦ
ꯏꯪꯊꯔꯑ ꯑꯦ ꯏꯪꯘꯂ ꯑꯦ ꯏꯪꯘꯂꯒ ꯑꯦ ꯏꯪꯊꯔꯛꯑꯦ ꯏꯪꯊꯔꯛꯄ ꯃꯇꯨꯡꯗ ꯑꯁ ꯐꯤ ꯃꯣꯏꯒꯤ ꯐꯤ ꯑꯃꯨ ꯂꯧꯔꯦ
ꯑꯃꯨꯕꯨꯛ ꯏꯜꯂꯒ ꯆꯦꯗ ꯑꯃꯨꯛ ꯇꯨꯝꯃꯦ ꯑꯁ ꯇꯨꯝꯕ ꯄꯦꯟ ꯍꯥꯏꯅ
ꯅꯣꯏ ꯅꯣꯏ ꯀꯦꯞꯇꯦꯟꯗꯨ ꯍꯥꯏꯗ꯭ꯔꯣ
ꯑꯩꯈꯣꯏ ꯀꯤꯠꯅꯦ ꯀꯩꯁꯨ ꯍꯥꯏ ꯑꯩ ꯇꯥꯕ ꯃꯗ ꯁꯨꯡꯉꯥꯏ ꯍꯥꯏꯗꯤ ꯉꯔꯥꯡ ꯅꯍꯥꯁꯨ ꯑꯁ ꯑꯩ ꯂꯥꯛꯑꯒ ꯐꯣꯟ ꯇꯧꯔꯒ ꯄꯨꯡꯗꯤꯗꯤꯉꯅ ꯊꯦꯪꯈꯔ꯭ꯦ ꯈꯔꯗꯤ ꯇꯨꯡꯗꯤ ꯀꯥꯏꯗꯅ ꯄꯨꯡ ꯇꯔꯥ ꯐꯥꯎꯗꯤ ꯄꯤꯔꯗꯤ ꯌꯥꯔꯦ ꯁꯤꯀꯥꯟꯗꯤ
ꯏꯅꯥꯎꯄꯥ ꯑꯩꯈꯣꯏ ꯅꯣꯡꯃ ꯆꯠꯂꯒ ꯇꯨꯝꯕ ꯐꯪꯕ꯭ꯔꯥ ꯀꯥꯏꯗꯒꯤꯅꯗ ꯇꯨꯝꯕꯁꯨꯐꯥꯎ ꯐꯪꯗꯦ
ꯅꯣꯏꯅ ꯊꯧꯁꯥꯗꯕ ꯄꯪꯗꯝꯝ ꯇꯝꯕ
ꯑꯩꯈꯣꯏ ꯂꯩꯦꯞꯐꯝ ꯃꯐꯝꯅꯤ ꯀꯅꯥꯅ ꯊꯧ ꯁꯥꯔꯤꯍꯦ ꯇꯨꯝꯅꯤꯡꯉꯥꯏ ꯈꯛꯇꯪꯅꯦꯍꯦ
ꯌꯥꯏ
ꯅꯪꯒꯤꯗꯣ ꯀꯅꯥ ꯀꯅꯒꯥ ꯇꯥꯕꯔꯥ
ꯑꯩꯗꯤ ꯑꯗꯨꯝ ꯁꯤꯜꯂꯦꯗ ꯍꯥꯏꯗꯤ ꯃꯔꯛ ꯃꯔꯛ ꯃꯔꯛꯇ ꯁꯨꯝ ꯂꯣꯛ ꯃꯅꯥꯛꯀꯤꯗ ꯆꯠꯄ ꯇꯜꯂꯗꯤ ꯁꯨꯝ ꯑꯩꯈꯣꯏꯔꯣꯝꯗ ꯑꯣꯏꯅ ꯂꯦꯞꯄ ꯃꯤ ꯁꯤꯟꯅꯔꯒ
ꯎꯝ ꯑꯁ ꯑꯩꯈꯣꯏ ꯑꯁ ꯑꯩꯈꯣꯏ ꯑꯃꯨꯝ ꯃꯅꯤꯡꯒꯤꯗꯨꯗꯤ ꯑꯁ ꯀꯔꯤ ꯀꯔꯤ ꯑꯥꯁ ꯌꯥꯝ ꯅꯝꯊꯤ ꯑꯩꯅ
ꯍꯥꯏꯐꯠ ꯅꯨꯡꯉꯥꯏꯇꯦ ꯅꯦ ꯋꯥꯛꯅ ꯀꯀꯥꯗ
ꯑꯅꯤꯃꯛ ꯅꯦꯋꯥꯛ ꯌꯥꯗꯦꯗ
ꯃꯥꯏ ꯃꯨꯜꯂꯗꯤ ꯌꯥꯗ꯭ꯔꯦ ꯍꯥꯏꯗꯤ ꯃꯥꯏ ꯃꯨꯔꯗꯤ ꯃꯣꯏ ꯃꯥꯏ ꯃꯨꯔꯁꯨ ꯃꯣꯏꯗꯤ ꯋꯥꯏꯐꯥꯏꯗꯣ ꯑꯣꯟ ꯇꯧꯋꯦꯕ ꯑꯗꯨꯒꯤ ꯉꯔꯥꯡꯁꯨ ꯋꯥꯏ ꯐꯥꯏ ꯑꯣꯟ ꯇꯧꯋꯦ ꯎꯝ ꯅꯠꯇꯦ ꯃꯩ ꯃꯨꯔꯁꯨ ꯋꯥꯏ ꯐꯥꯏꯚ ꯑꯣꯟ ꯇꯧꯔ ꯑꯣꯟ ꯇꯧꯔꯦ ꯑꯥꯇꯤ
ꯏꯟꯕꯥꯏꯇꯔ ꯂꯩ ꯃꯥꯥꯟꯅꯦ
ꯎꯝ ꯑꯗꯨꯝ ꯋꯥꯏꯐꯥꯏꯒꯤꯗꯤ ꯌꯥꯝ ꯀꯟꯅ ꯆꯥꯗꯦꯅ
ꯎꯝ
ꯑꯃꯗꯤ ꯋꯥꯏꯐꯥꯏ ꯑꯗꯨꯝ ꯏꯟꯚꯔꯇꯔ ꯁꯤꯗ ꯑꯣꯟ ꯇꯧꯋꯦ ꯑꯗꯣ
ꯑ ꯉꯔꯥꯡꯒꯤꯗꯣ ꯐꯖꯕ ꯃꯥꯜꯂꯦ ꯍꯦ ꯕꯣꯜꯗꯣ
ꯅꯪ ꯌꯦꯡꯗꯦ
ꯑꯁꯤ ꯌꯦꯡꯗꯦ ꯑꯁ ꯇꯨꯝ ꯄꯨꯡ ꯇꯔꯥꯃꯥꯊꯣꯏꯗ ꯄꯨꯡ ꯃꯤꯅꯤꯠ ꯇꯔꯥꯗ ꯑꯦꯂꯥꯔꯝ ꯊꯝꯕꯅꯦꯕ ꯏꯄꯥꯇꯣꯟꯁꯨ ꯀꯧꯗꯦ ꯀꯧꯕꯅꯤ ꯑꯗꯨ
ꯄꯪꯕꯒꯤꯅꯤ ꯃꯣꯏꯗ ꯑꯣꯔ ꯑꯃ ꯆꯟꯅꯔꯝꯃꯒ ꯏꯁꯀꯣꯔꯗ ꯑꯃꯨꯛ ꯏꯁꯇꯟ ꯒꯣꯜ ꯆꯥꯅꯤꯡꯉꯥꯏ ꯑꯃꯨꯛ ꯋꯥꯈꯜ ꯂꯩꯇ꯭ꯔꯦꯕ ꯗꯤꯐꯦꯟꯗꯔ ꯉꯥꯛꯇꯪ ꯀꯨꯝꯃꯛꯑꯒ ꯑꯁ ꯂꯥꯁ ꯂꯣꯏꯁꯟ ꯑꯝꯗꯥꯏꯗ ꯑꯩꯠꯇꯦ ꯈꯛꯇꯪ ꯇꯧꯔꯛꯑꯦ ꯃꯣꯢ ꯑꯁ
ꯑꯦꯛꯁꯇ꯭ꯔꯥ ꯇꯥꯏꯝꯅ ꯑꯗꯨꯝ ꯆꯜꯂꯦꯅꯦ ꯃꯣꯏ ꯑꯥꯖꯦꯟꯇꯤꯅꯥꯒꯤꯁꯦ
ꯎꯝ ꯆꯟꯗꯦ ꯃꯣꯏ
ꯏꯁ ꯑꯦꯛꯁꯇ꯭ꯔꯥ ꯇꯥꯢꯝꯅꯤꯅꯦ
ꯑꯣ ꯑꯦꯁ꯭ꯔꯥꯒꯗ ꯆꯠꯂꯦ ꯑꯣ ꯑꯦꯁ꯭ꯔꯥꯒꯗ ꯆꯂꯦ ꯑꯩꯗꯤ
ꯄꯨꯡ ꯇꯥꯔꯥꯝꯗꯥꯏꯗ ꯉꯥꯛꯇꯪꯅꯦꯕ ꯆꯥꯟꯕꯤꯈꯤꯕꯗꯣ
ꯀꯤꯞꯄꯔꯁꯤꯞ ꯀꯤꯞꯄꯔꯁꯤꯞ ꯐꯖꯅꯗꯤ ꯁꯦꯞ ꯇꯧꯋꯤꯍꯦ ꯃꯥꯏꯗꯣ
ꯎꯝ ꯌꯥꯕꯅꯤ ꯀꯤꯄ꯭ꯔꯗꯣ
ꯍꯥꯥ
ꯌꯥꯕꯅꯦꯕ ꯃꯣꯢ ꯀꯤꯄ꯭ꯔꯗꯣ
ꯀꯤꯄꯔꯗꫭ ꯁꯦ ꯐꯖꯅ ꯇꯧꯋꯦ ꯉꯔꯥꯡ ꯑꯗ ꯑꯅꯤꯗꯨꯗꯤ ꯑꯃꯗꯨꯗꯤ ꯑꯅꯤꯗꯨꯗꯤ ꯍꯥꯟꯅ ꯆꯟꯈꯤꯕ ꯒꯣꯜꯗꯨꯗꯤ ꯀꯩꯅꯣꯅꯦꯕ ꯗꯤꯐꯦꯟꯗꯔꯁꯤꯡꯅ ꯎꯞꯁꯟꯕꯗꯒꯤ ꯍꯥꯏꯇꯥꯔꯦ ꯃꯣꯏꯅ ꯗꯤꯐꯦꯟ ꯇꯧꯕꯗꯣ ꯁꯣꯏꯈꯤꯕꯗꯒꯤ ꯀꯤꯄꯔꯗꯨꯣ ꯕꯣꯜ ꯎꯍꯧꯗ꯭ꯔꯦꯕ ꯑꯗꯨꯒꯤꯅꯦ ꯑꯗꯨꯗ ꯅꯠꯇ꯭ꯔꯗꯤ ꯁꯦꯠ ꯇꯧꯕꯅꯦ
ꯀꯅꯥ ꯈꯪ
ꯍꯥꯝ
ꯀꯅꯥ ꯈꯪ ꯑꯗꯨ ꯑꯥꯔꯖꯦꯟꯇꯤꯅꯥꯅ ꯑꯃꯨꯛ ꯂꯧꯕ ꯌꯥꯏꯀꯣ
ꯇꯧꯕꯒꯤ ꯆꯥꯟꯁꯁꯨ ꯋꯥꯡꯈ꯭ꯔꯦ ꯍꯧꯖꯤꯛꯇꯤ
ꯑꯦꯟꯗꯤ
ꯑꯩꯗꯤ ꯑꯥꯔꯖꯦꯟꯇꯤꯅꯥꯅ ꯉꯝꯕꯒꯤ ꯆꯥꯡ ꯋꯥꯠꯄꯁꯦ ꯐ꯭ꯔꯥꯟꯁꯄꯨꯗꯤ ꯈꯔ ꯀꯩꯅꯣ ꯇꯧꯋꯦꯕ
ꯎꯝ ꯏꯁꯄꯦꯟꯗꯤ ꯀꯩꯁꯨ ꯍꯣꯏ ꯏꯁꯄꯦꯟꯅ ꯐ꯭ꯔꯥꯟꯁ ꯍꯣꯏ ꯍꯅꯁꯨ ꯀꯩꯅꯣꯅꯤꯗ ꯑꯗꯨ ꯅꯨꯃꯤꯠꯀꯤ ꯐ꯭ꯔꯥꯟꯁ ꯔꯨꯁꯅꯥꯗꯨ ꯌꯥꯗ꯭ꯔꯦ
ꯀꯩꯗꯧꯕ꯭ꯔ ꯑꯗꯨꯏꯗꯣ ꯑꯩ ꯌꯦꯡꯒꯦ
ꯑꯁ ꯑꯗꯨ ꯅꯨꯃꯤꯠꯇꯨ ꯌꯥꯔꯦ ꯏꯁꯄꯦꯟꯅ ꯊꯤꯅ ꯅꯩꯔꯦ ꯑꯗꯨ ꯃꯣꯏ ꯐ꯭ꯔꯥꯟꯁ ꯀꯩꯅꯣ ꯇꯧꯔꯤꯅꯦ ꯌꯥꯝꯅ ꯂꯤꯛꯏꯅꯦ ꯍꯤꯡꯒꯣꯜ ꯆꯟꯅꯕꯁꯦ ꯁꯥꯥꯅꯁꯥ ꯑꯗꯨꯝ ꯇꯧꯒꯜꯂꯤꯅ
ꯍꯥꯥ
ꯃꯣꯏ ꯀꯦꯞꯇꯦꯟꯁꯨ ꯌꯦꯜꯂꯣ ꯀꯥꯔꯠ ꯆꯥꯕꯅꯤꯅꯦ
ꯍꯟꯗꯛꯀꯤ ꯏꯁ ꯃꯗ ꯄꯩꯁꯥ ꯌꯥꯝ ꯂꯥꯜꯂꯝꯒꯅꯤ
ꯎꯝ
ꯑꯁ ꯀꯔꯤꯒꯨꯝꯕ ꯄꯣꯠꯇ꯭ꯔꯨꯒ ꯑꯗꯨ ꯍꯤꯡꯅꯝꯃꯦ ꯗꯀꯣ ꯑꯁ ꯃꯤ ꯈꯨꯌꯥꯝ ꯂ ꯃꯤ ꯈꯨꯌꯥꯝ ꯂꯥꯛꯀꯗꯕꯗꯣ ꯑꯁ
ꯎꯝ
ꯍꯟꯗꯁꯤ ꯇꯥꯔ ꯄ꯭ꯂꯦꯌꯥꯔꯁꯤꯡꯒꯤ ꯂꯥꯁꯁꯨ ꯂꯥꯁ ꯑꯣꯏꯕꯒꯤꯅꯦꯕ ꯃꯤꯒꯤ ꯏꯌꯥꯝꯕꯗ ꯍꯦꯟꯖꯜꯂꯛꯏꯁꯦ
ꯑ ꯃꯊꯪ ꯋꯥꯔꯜ ꯀꯞꯇꯗꯤ ꯌꯦꯡꯕꯗꯤ ꯈꯔ ꯀꯩꯅꯣ ꯇꯧꯔꯤꯅꯤꯅ ꯑꯩꯈꯣꯏꯁꯨ ꯍꯧꯖꯤꯛ
ꯀꯩꯅꯣ ꯇꯧꯔꯛꯀꯅꯤ
ꯏꯁꯤꯡ ꯂꯩꯕꯒꯤ ꯁꯅꯥꯅꯤꯡ ꯌꯦꯡꯅꯤꯡꯕꯅꯦꯕ
ꯎꯝ
ꯑꯗꯨ ꯂꯣꯏ ꯃꯣꯏ ꯇꯣꯞ꯭ꯔꯗꯤ ꯍꯣꯏ ꯌꯦꯡꯕꯕꯨꯗꯤ ꯌꯦꯡꯒꯅꯤ ꯑꯗꯨ ꯑꯣꯏꯔꯒꯁꯨ ꯏꯟꯇꯔꯦꯁꯇꯤ ꯀꯌꯥ ꯂꯩꯔꯔꯣꯏꯅꯣ
ꯀꯃꯨꯛ ꯂꯩꯔꯔꯣꯏ ꯑꯁ ꯃꯣꯏꯒꯤ ꯑꯁ ꯑꯃꯨꯛ ꯍꯟꯅ ꯄꯥꯛꯊꯣꯛꯂꯛꯀꯗꯕ ꯃꯥꯟꯅꯔꯦ ꯃꯣꯏꯒꯤ ꯎ ꯃꯣꯏꯅ ꯑꯔꯤꯌꯥꯁꯤꯗ ꯁꯥꯟꯅꯕꯗꯣ ꯍꯥꯎꯕꯒꯤ ꯇꯥꯏꯞꯇꯣꯀꯣ
ꯎꯝ
ꯑꯃꯨꯛ ꯍꯟꯅ ꯊꯣꯛꯂꯛꯀꯗꯕ ꯃꯥꯟꯗ꯭ꯔꯦ
ꯎ
ꯑꯗ ꯅꯪ ꯑꯣꯁꯥ ꯊꯣꯡꯕꯒꯤ ꯆꯥꯕꯗ ꯆꯠꯇꯤ ꯆꯠꯀꯗ꯭ꯔꯣ
ꯑꯗꯨ ꯃꯥꯅ ꯌꯥꯔꯗꯤ ꯆ ꯆꯠ ꯆꯠꯁꯤꯅ ꯀꯩꯁꯨ ꯀꯥꯏꯗꯅ
ꯁꯥ ꯄꯥꯃ ꯑꯩꯁꯨ ꯑꯣꯏꯔꯣꯏꯗꯕ
ꯌꯥ ꯍꯥꯏꯗꯤ ꯑꯗꯨꯝ ꯍꯥꯏꯒꯦ
ꯑꯥꯎ
ꯀꯦꯩꯅꯣ ꯇꯧꯋꯣꯏꯗ
ꯀꯩꯗꯧꯕ꯭ꯔꯥ
ꯑꯗꯨꯝ ꯑꯩꯗꯤ ꯈꯪꯅꯔꯒ ꯑꯗꯨꯝ ꯇꯤꯟꯅꯕ ꯅꯨꯡꯉꯥꯏꯔꯗꯤ
ꯍꯥ
ꯑꯗꯨꯝ ꯇꯤꯟꯅꯕ ꯅꯨꯡꯉꯥꯏꯔꯤꯗꯤ ꯑꯩꯗꯤ ꯑꯗꯨꯝ ꯄꯥꯝꯃꯨꯕ ꯂꯩꯅ ꯑꯗꯨꯝ ꯀꯩꯅꯣ ꯇꯧꯕꯅꯦꯕ
ꯑꯗꯨꯗ ꯁꯔꯛꯄꯗꯤ ꯅꯪꯅ ꯍꯥꯟꯅ ꯍꯥꯏꯕꯗꯣ
ꯎꯝ
ꯄꯩꯁꯥ ꯈꯥꯏꯒꯠꯂꯒ ꯆꯥꯁꯦ ꯍꯥꯏꯕꯗ ꯑꯗꯨ ꯑꯣꯏꯅ ꯇꯧꯕ ꯌꯥꯔꯣꯏꯗꯅ
ꯌꯥꯏꯅꯦ ꯑꯗꯨꯁꯨ ꯄꯪ ꯌꯥꯗꯦ ꯌꯥꯏꯅꯦ
ꯃꯃꯥꯟꯅꯕꯁꯤꯡ ꯃꯃꯥꯟꯅꯕꯤꯁꯤꯡꯁꯨ ꯂꯩꯇ꯭ꯔꯦꯗ ꯀꯥꯏꯗꯒꯤ
ꯎꯝ ꯑꯗꯨꯗ ꯑꯩꯈꯣꯏ ꯑꯉꯥꯡ ꯑꯣꯏꯔꯤꯉꯩ ꯇꯤꯟꯅꯕꯁꯤꯡꯗꯣ ꯑꯣꯏꯅ ꯆꯥꯔꯁꯤꯔꯕ
ꯑꯗꯨ ꯃꯣꯏ ꯃꯣꯏ ꯃꯥꯒ ꯑꯁꯤꯦ ꯈꯔ ꯅꯠꯇ꯭ꯔ ꯇꯧꯕꯗꯨꯒ ꯑꯗꯨ ꯑꯅꯤꯈꯛꯇ ꯃꯆꯤ ꯃꯅꯥꯎ ꯅꯨꯄꯤꯗꯤ ꯀꯩꯅꯣꯗ ꯂꯩꯒꯅꯤꯅ ꯌꯥꯝꯅ
ꯀꯩꯁꯨ ꯀꯥꯏꯔꯦꯗ
ꯑꯁ ꯑꯩꯒꯤ ꯍꯥꯟꯅ ꯑꯩꯈꯣꯏꯅꯔꯝꯕꯟ ꯁꯥꯕꯤꯗꯣ
ꯁꯤ ꯍꯦ
ꯇꯥꯕ꯭ꯔꯣ
ꯎꯝ
ꯍꯅ ꯑꯀꯣꯏꯅꯔ ꯑꯔ ꯁꯥꯥꯕꯤꯗ ꯂꯂꯣ ꯊꯝꯗꯤ ꯀꯂ ꯊꯒ ꯇꯧꯅꯤꯒ ꯊꯥꯡꯅꯕꯀꯅꯤ ꯇꯧ ꯇꯧꯔꯅꯤꯒꯗꯤ ꯇꯧꯔꯛꯅꯤ
ꯍꯝ ꯍꯝ
ꯎꯝ
ꯎꯝ
ꯑꯉꯥꯡꯗ ꯚꯤꯗꯤꯑꯣ ꯀꯣꯜ ꯑꯃꯨꯛ ꯇꯧꯔꯛꯑꯦ ꯑꯁꯤ ꯌꯥꯝ ꯐꯖꯔꯝꯃꯤꯅꯦꯗ
ꯑꯃꯨꯛ ꯉꯥꯎꯔꯦ
ꯑꯦ ꯅꯪꯅꯦꯏꯇꯦ
ꯅ ꯃꯣꯏ ꯅꯨꯡꯁꯤ ꯌꯥꯝꯗꯧ ꯋꯥꯅꯤꯦ ꯀꯩꯅꯣ ꯅꯪꯁꯦ
ꯑꯩꯅ
ꯎꯝ
ꯇꯁꯤꯗꯦ